ꯍꯜꯂꯣ
ꯍꯥꯎ
ꯇꯥꯕ꯭ꯔꯣ
ꯇꯥꯏꯌꯦ
ꯋꯥꯔꯕ꯭ꯔꯣ
ꯋꯥꯗꯦꯗ ꯇꯨꯝꯅꯤꯡꯉꯛꯄꯩꯅꯤ
ꯅꯪ ꯇꯨꯝꯅꯤꯡꯈ꯭ꯔꯥꯕ꯭ꯔꯣ
ꯇꯨꯝꯅꯤꯡꯗꯦ ꯇꯨꯝꯅꯤꯡꯗꯦ
ꯍꯦ ꯇꯨꯝꯅꯤꯡꯉꯗꯤ ꯍꯥꯏꯌꯨꯀꯣ ꯇꯨꯝꯃꯨꯀꯣ ꯑꯩ
ꯌꯥꯅꯤ ꯌꯅꯤ ꯌꯥꯅꯤꯁꯦ
ꯇꯨꯝ ꯑꯩ ꯍꯦꯛ ꯂꯣꯏꯕꯒꯇꯨꯝꯃꯗꯣꯏꯔꯥ
ꯎꯝ ꯉꯥꯛꯇꯪ ꯂꯩꯒꯤꯅꯤꯗ ꯇꯨꯡ
ꯎꯝ ꯎꯝ ꯅꯪ ꯊꯕꯛ ꯇꯧꯕꯅꯦ ꯌꯥꯝ ꯋꯥꯔꯝꯃꯅꯤ ꯑꯩ ꯌꯥꯝ ꯁꯥꯎꯕꯤꯒꯅꯨ ꯀꯦ
ꯀꯩꯕ
ꯅꯪꯗꯤ ꯊꯕꯛ ꯇꯧꯕꯅꯤꯅ ꯌꯥꯝ ꯄꯣꯊꯥꯅꯤꯡꯉꯝꯃꯅꯤ ꯍꯥꯏꯕ
ꯄꯨꯡ ꯇꯔꯥ
ꯇꯥꯗꯕ꯭ꯔꯣ
ꯇꯥꯔꯕ
ꯑꯣ ꯉꯟꯇꯥ ꯉꯟꯇꯥ ꯇꯩꯝꯃꯨ ꯍꯣꯏ ꯍꯣꯏ ꯅꯪꯗꯤ ꯁꯨꯕꯅꯤꯅ ꯊꯕꯛ ꯑꯩꯈꯣꯏꯕꯨꯗꯤ ꯑꯗꯨꯝ ꯂꯩꯕꯒꯤꯅꯤꯗ
ꯄꯨꯡ ꯀꯌꯥꯗ ꯍꯧꯒꯠꯀꯦ
ꯄꯨꯡ ꯀꯌꯥ ꯑꯗꯥꯏꯗ ꯍꯧꯒꯠꯀꯦ ꯏꯁ ꯆꯞ ꯃꯥꯟꯅꯩ ꯑꯗꯣꯏꯗꯤ ꯑꯩꯗꯤ ꯀꯩꯅꯣꯗ ꯃꯉꯥ ꯃꯈꯥꯏꯗ ꯍꯧꯋꯦ
ꯑꯁ ꯌꯥꯝ ꯉꯜꯂꯤꯗ ꯑꯩꯈꯣꯏ ꯄꯨꯡ ꯃꯉꯥ ꯃꯈꯥꯏ ꯃꯝ ꯊꯤ ꯃꯝꯃꯤ
ꯅꯪ ꯀꯌꯥꯗ ꯍꯧꯒꯠꯀꯦ ꯑꯁ ꯅꯨꯡꯉꯥꯏꯔꯝꯅꯤ ꯑꯗꯨꯗꯤ
ꯅꯨꯡꯉꯥꯏꯇꯤꯌꯦ ꯉꯟꯇꯥ ꯍꯥꯒꯠꯅꯤꯡꯉꯦ ꯉꯟꯇꯥ ꯍꯥꯒꯠꯄꯗ ꯍꯥꯏꯗꯤ ꯅꯦ ꯀꯩ ꯍꯥꯏꯗꯣꯏꯅꯣ ꯅꯨꯡꯁꯤꯠ ꯑꯩꯈꯣꯏꯗꯤ ꯅꯨꯡꯁꯤꯠ ꯑꯏꯪꯕꯁꯨ ꯀꯗꯥꯏꯗ ꯁꯤꯠꯄꯅꯣꯊꯣꯡꯅꯥꯎ ꯌꯥꯝ ꯊꯣꯡꯅꯥꯎ ꯃꯆꯥ ꯑꯃꯗꯪ ꯄꯥꯏ ꯑꯗꯨꯗꯨꯅꯅꯦ ꯅꯨꯡꯁꯤꯠ ꯑꯁꯦꯡꯕ ꯄꯥꯛꯁꯨ ꯆꯪ ꯐꯪꯕ ꯉꯝꯗ꯭ꯔꯦꯅꯀꯣ
ꯎꯝ
ꯇꯨꯝ ꯍꯧꯒꯠꯂꯛꯄꯒ ꯏꯁꯥ ꯁꯥꯔꯒ ꯅꯪ ꯈꯪꯗꯅꯕꯒꯤꯅꯦ ꯍꯛꯆꯥꯡ ꯅꯥꯅꯤꯉꯥꯏꯒꯨꯝꯅꯅꯦ ꯇꯧꯋꯦꯕ
ꯎꯝ
ꯏꯁꯥ ꯐꯔꯔꯣꯏꯌꯦ ꯁꯤꯃꯥꯏꯅ ꯇꯧꯕꯗꯤ ꯑꯁꯦꯡꯕꯗꯤ
ꯉꯟꯅ ꯉꯟꯅ ꯍꯧꯒꯠꯂꯣ ꯑꯗꯨꯒ ꯋꯥꯀꯤꯡ ꯆꯠꯂꯣ ꯉꯟꯅ ꯉꯟꯅ ꯍꯧꯒꯠ
ꯋꯥꯀꯤꯡꯁꯨ ꯊꯣꯡ ꯍꯥꯡꯕꯤꯗ꯭ꯔꯤꯕ ꯊꯣꯡ ꯍꯥꯡꯕꯤꯗ꯭ꯔꯤꯅꯦ ꯃꯤ ꯅꯍꯥꯟꯁꯨ ꯆꯠꯀꯦꯅ ꯍꯧꯒꯠꯂꯦ ꯑꯗꯨꯒꯥ ꯊꯣꯡ ꯍꯥꯡꯕꯤꯗꯦ
ꯅꯣꯏ ꯄꯨꯡ ꯀꯌꯥꯗ ꯍꯥꯡꯒꯦ ꯍꯥꯏꯖꯦ
ꯄꯨꯡ ꯁꯤꯛꯁ ꯊꯥꯔꯇꯤꯒꯨꯝꯕ ꯍꯥꯡꯉꯝꯗꯧ ꯃꯥꯜꯂꯦ
ꯁꯤꯛꯁ ꯊꯥꯔꯇꯤ ꯗꯤ
ꯍꯥꯥ
ꯊꯦꯡꯉꯦꯕ
ꯑꯣ ꯌꯥꯝ ꯊꯦꯡꯕꯅꯤ
ꯀꯩ ꯏꯟꯖꯥꯡ ꯆꯥꯔꯒꯦ
ꯑꯩꯈꯣꯏ ꯆꯥꯛ ꯆꯥꯔꯕ ꯍꯥꯏꯔꯣ
ꯀꯩ ꯏꯟꯖꯥꯡ ꯆꯥꯔꯒꯦꯕ
ꯆꯥꯛ ꯆꯥꯗ꯭ꯔꯤ ꯏꯃꯥꯟꯅꯕꯤ
ꯀꯩꯒꯤꯅꯣ ꯍꯧꯖꯤꯛꯐꯥꯎꯕ
ꯆꯥꯛꯆꯥꯗ꯭ꯔꯤ ꯉꯁꯤ ꯆꯥꯛ ꯆꯥꯅꯤꯡꯗꯕꯒꯤ ꯆꯥꯛꯆꯥꯗꯦ ꯍꯣꯔꯦꯟ ꯀꯣꯟꯅ ꯉꯥꯏꯍꯛ ꯂꯩꯔ ꯆꯥꯁꯤꯅ꯫
ꯏꯟꯁꯥꯡꯗꯤ ꯀꯔꯤ
ꯍꯣꯏ ꯌꯦꯟꯁꯥꯡ ꯉꯁꯤ ꯊꯣꯡꯗꯦ ꯉꯁꯥꯏꯅꯦ ꯑ ꯀꯩꯅꯣ ꯑꯥ ꯈꯥꯖꯤꯡꯒ ꯑꯂꯨꯒ ꯈꯥꯖꯤꯡꯒ ꯈꯥꯖꯤꯡꯒ ꯑꯂꯨꯒ ꯉꯧꯋꯦꯕ ꯑꯗꯨꯗꯣ ꯆꯥꯗꯣꯏꯅꯦ꯫
ꯉꯁꯥꯏ ꯀꯔꯤꯅꯣ ꯑꯌꯨꯛꯀꯤꯔꯣ꯫
ꯅꯠꯇꯦ ꯉꯁꯥꯏ ꯑꯩ ꯅꯪ ꯀꯣꯜ ꯁꯟꯅꯅꯕ ꯀꯥꯟꯗ ꯍꯥꯏꯔꯝꯃꯦꯅ ꯑꯩꯈꯣꯏ ꯀꯥꯡꯉꯧ ꯉꯧꯕꯅꯤꯅ꯫
ꯑꯥ
ꯅꯪ ꯀꯔꯤ ꯌꯦꯟꯁꯥꯡ ꯆꯥꯒꯦ ꯉꯁꯥꯏꯒꯤꯗꯣ ꯍꯤꯆꯔꯤꯗꯣ
ꯉꯁꯥꯏꯒꯁꯤ ꯆꯈꯔꯦ ꯌꯦꯟꯖꯥꯡ ꯊꯣꯡꯗ꯭ꯔꯦ ꯉꯁꯤ ꯑꯁ ꯖꯤꯂꯤꯚꯤ ꯑꯩ ꯂꯝ ꯀꯣꯏꯕ ꯌꯥꯝ ꯆꯠꯅꯤꯡꯕꯣ꯫
ꯆꯠꯁꯦ
ꯆꯠꯁꯦ ꯌꯥꯝ ꯆꯠꯅꯤꯡꯉꯦ꯫
ꯒꯗꯤ ꯃꯥꯅꯤ ꯆꯠꯇꯣꯏꯅꯦ ꯂꯝ ꯀꯣꯏꯕ ꯂꯥꯏ ꯈꯨꯔꯨꯝꯝꯕ ꯍꯥꯟꯅ ꯐꯥꯔꯁ ꯄ꯭ꯔꯥꯏꯌꯣꯔꯤꯇꯤ ꯇꯧꯁꯦꯀꯣ꯫
ꯇꯧꯁꯦ ꯅꯪ ꯊꯣꯛꯂꯛꯇꯨꯗ ꯉꯥꯏꯔꯦ꯫
ꯎꯝ ꯃꯣꯃꯣ ꯆꯕꯁꯨ ꯆꯠꯁꯤꯅ꯫
ꯀꯥꯏ ꯆꯠꯁꯤꯒꯦ
ꯑꯩ ꯎꯝ ꯃꯣꯃꯣ ꯆꯕ ꯌꯥꯏꯔꯤꯄꯣꯛꯀꯤ ꯐꯖꯅ ꯑꯍꯥꯎꯕ ꯑꯃꯁꯨ ꯂꯩꯕꯅꯦ꯫ ꯎꯝ ꯂꯝ ꯄꯠꯇ
ꯑꯩ ꯈꯪꯗꯤꯌꯦ ꯑꯝꯇ
ꯂꯩꯕꯅꯦ ꯅꯪ ꯕꯤ ꯄꯤ ꯕꯤꯛ ꯕꯤ ꯆꯪꯈ꯭ꯔꯕ ꯆꯪꯗ꯭ꯔꯤꯕ꯫
ꯆꯪꯗ꯭ꯔꯤ ꯑꯃꯨꯛꯐꯥꯎ
ꯑꯝꯐꯥꯎ ꯆꯪꯗ꯭ꯔꯤꯕ꯭ꯔꯣ ꯑꯁꯦꯡꯕꯒꯤ꯫
ꯑꯝꯐꯥꯎ ꯆꯪꯗ꯭ꯔꯤ
ꯑꯩꯅ ꯄꯨꯁꯟꯕꯤ ꯇꯥꯔꯦ ꯅꯪ ꯑꯗꯨꯗꯤ꯫
ꯄꯩꯁꯥ ꯌꯥꯝꯕ꯭ꯔꯣ꯫
ꯌꯥꯝ ꯃꯣꯃꯣꯗꯤꯅꯦ ꯑꯩ ꯉꯍꯥꯃꯨꯛ ꯆꯪꯕꯗꯣ ꯃꯣꯃꯣꯗꯣ ꯑꯩꯅ ꯑꯍꯥꯟꯕ ꯆꯪꯕꯗꯣ ꯃꯣꯉꯣꯁꯦ ꯌꯥꯝ ꯍꯥꯎꯔꯝꯃꯦꯕ ꯑꯗꯨꯗꯨ ꯈꯔ ꯂꯩꯔꯥ ꯇꯥꯡꯈꯠꯈ꯭ꯔꯦ꯫ ꯑꯗꯨꯒ ꯑꯩꯒꯤ ꯏꯃꯥꯟꯅꯕꯤ ꯑꯃ ꯂꯩꯕꯗꯣ ꯃꯁꯝ ꯈꯣꯏꯕꯤꯗꯣ ꯅꯪ ꯈꯪꯕ꯭ꯔꯥ꯫
ꯀꯅꯅꯣ?
ꯈꯪꯉꯤꯗꯅ ꯑꯁ ꯑꯩꯃꯥꯟꯅꯕꯤꯗꯣ ꯎꯝ ꯈꯪꯉꯤꯗꯅ
ꯈꯨꯅꯦꯛꯁꯦ ꯌꯦꯡꯉꯨꯅꯦ ꯌꯥꯝ ꯇꯥꯗꯕ ꯀꯨꯏꯔꯦ ꯅꯪ ꯅꯪ ꯈꯣꯟꯁꯦ꯫ ꯁꯨꯃꯥꯏ ꯅꯣꯛꯄ ꯇꯥꯗ ꯀꯨꯏꯔꯦ ꯑꯃꯨꯛꯀ ꯅꯣꯛꯑꯣ꯫
ꯏꯁ ꯌꯥꯔꯦ ꯈꯪꯉꯤ ꯈꯪꯉꯤ
ꯄꯨꯅꯦ ꯑꯩ ꯈꯪꯉꯦ
ꯌꯥꯝ ꯅꯨꯡꯁꯤ ꯑꯃꯨꯛꯀ ꯅꯣꯛꯑꯣ ꯑꯁ ꯑꯃꯗꯣ ꯑꯣꯏꯔꯝꯃꯗꯤ ꯅꯪ ꯔꯦꯀꯣꯔꯠ ꯇꯧꯕꯤꯕ ꯌꯥꯕꯅꯦꯀꯣ꯫
ꯌꯥꯔꯦ ꯌꯥꯔꯦ
ꯍꯥꯥ
ꯌꯥꯔꯦ ꯍꯥꯏꯕ
ꯍꯌꯦꯡ ꯄꯨꯁꯥꯟꯕꯤꯒꯦ ꯑꯩꯅ ꯂꯥꯛꯄ ꯀꯥꯟꯗ ꯍꯥꯎꯕꯅꯦ ꯑꯗꯨꯝ ꯑꯗꯣ ꯃꯣꯃꯣꯗꯣ ꯂꯩꯇꯕ ꯑꯌꯥꯝꯕꯅ ꯂꯩꯒꯟꯗꯦꯕ
ꯕꯥ
ꯑꯩꯕꯨꯨ ꯉꯥꯏꯔꯝ ꯑꫭ ꯅꯪ ꯀꯅꯥꯒ ꯆꯪꯒꯦ ꯍꯥꯏꯕ꯭ꯔꯣ ꯉꯥꯏꯔꯝꯃꯣ ꯅꯪ ꯀꯅꯥꯒ ꯆꯪꯒꯦ ꯍꯥꯏꯕꯅꯣ
ꯅꯪꯒ ꯆꯪꯗꯣꯏꯅꯤ ꯀꯩꯅꯣ
ꯎꯝ ꯑ ꯌꯦꯟꯁꯨ ꯍꯥꯎꯋꯦ ꯑꯥ ꯗꯣ ꯃꯣꯃꯣꯁꯦ ꯌꯥꯝ ꯐꯪꯗꯦꯕ ꯑꯩꯅ ꯌꯥꯝ ꯆꯥꯅꯤꯡꯂꯒꯥ ꯑꯗꯨꯕꯨ ꯈꯪꯗꯦ ꯐꯪꯗꯦ
ꯍꯧꯖꯤꯛꯀꯥꯟ ꯀꯥꯡꯒꯤ ꯗ꯭ꯔꯦꯁ ꯑꯅꯧ ꯑꯅꯧꯕ ꯃꯌꯥꯝ ꯊꯣꯛꯂꯛꯑꯦꯉꫭ
ꯍꯥꯏꯗꯤ ꯀꯩ ꯗ꯭ꯔꯦꯁꯅꫭ
ꯑꯗꯨꯝ ꯀꯥꯡꯗꯒ ꯆꯠꯄꯒꯤ ꯑꯗꯨꯝ ꯇ꯭ꯔꯥꯗꯤꯒꯤꯗ
ꯎꯝ
ꯑꯁ ꯂꯩꯅꯤꯡꯉꯤꯉꯦ ꯑꯗꯣ ꯑꯗꯨꯝ ꯁꯨ ꯂꯩꯇꯦꯗ
ꯑꯁ ꯑꯩꯁꯨ ꯍꯧꯖꯤꯛꯀꯥꯟꯁꯦ ꯏꯃꯥꯟꯅꯕꯤ ꯄꯨꯜꯂꯒ ꯌꯥꯝ ꯂꯩꯅꯤꯡꯉꯦ ꯀꯃꯥꯏ ꯇꯧꯗꯣꯏꯅꯣ
ꯂꯩꯔꯁꯦ ꯊꯣꯛꯂꯛꯑꯣ
ꯎꯝ꯫
ꯑꯩꯈꯣꯏ ꯁ꯭ꯋꯥꯏꯗꯗꯤ ꯀꯣꯏꯕꯗꯤ ꯌꯥꯝ ꯂꯩꯇꯦꯗ ꯀꯣ
ꯎꯝ ꯂꯩꯇꯦ ꯗꫭ ꯈꯪꯗ꯭ꯔꯦ ꯀꯗꯥꯏꯗꯕꯨ ꯀꯣꯏꯗꯣꯏꯅꯣ ꯑꯩꯁꯨ ꯒ꯭ꯌꯥꯟ ꯇꯥ
ꯀꫭꯏꯐꯝꯗꯤ ꯑꯗꯨꯝ ꯄꯦꯁꯦꯟꯖꯔ ꯒꯥꯔꯤꯗ ꯑꯗꯨꯝ ꯆꯠꯂꯁꯨ ꯌꯥꯏ ꯀꯩꯗꯧꯔꯒꯦ
ꯎꯝ꯫
ꯏꯁꯩꯥ ꯁꯛꯂꯛꯑꫭ
ꯕ꯭ꯂꯦꯛ ꯌꯥꯝ ꯇꯧꯔ ꯁꯩꯌꯦ ꯃꯤꯁ꯭ꯠ ꯀꯣꯜ ꯇꯧ ꯁꯛꯄ ꯌꯥꯔꫭꯏꯌꯦ
ꯏꯁꯩ ꯁꯛꯂꯛꯑꫭ
ꯁꯛꯄ ꯌꯥꯔꫭꯏꯌꯦ
ꯌꯥ
ꯅꯦꯠ ꯇꯥꯅꯦꯅ ꯑꯁꯦ
ꯍꯧꯖꯤꯛꯀꯥꯟꯁꯤꯅ ꯐꯤ ꯐꯖ ꯐꯖꯕ ꯃꯌꯥꯝ ꯊꯣꯛꯂꯛꯑꯦꯕ
ꯑꯗꯨꯅꯦ ꯑꯩꯁꯨ ꯄꯥꯝꯕꯅ
ꯄꯥꯝꯃꯦ ꯅꯪ ꯀꯩꯃꯆꯨ ꯄꯥꯝꯃꯦ
ꯃꯆꯨꯁꯦ ꯑꯩꯁꯦ ꯍꯥꯏꯕ ꯉꯝꯗꯦꯕꯀꯣ ꯏꯃꯥꯟꯅꯕꯤ ꯑꯗꯣ ꯑꯏꯤꯡ ꯑꯏꯤꯡ ꯏꯤꯡꯕ ꯑꯏꯤꯡ ꯑꯏꯤꯡꯕ ꯀꯩ ꯍꯥꯏꯗꯣꯏꯅꯣ ꯃꯆꯨꯁꯦ ꯑꯦꯛꯖꯦꯛ ꯃꯆꯨꯗꯤ ꯍꯥꯏꯅꯤꯡꯗꯦ ꯑꯗꯨ ꯑꯣꯏꯔꯁꯨ ꯈꯔ ꯏꯪꯕ ꯎꯝ ꯏꯪꯕ ꯍꯧꯖꯤꯛꯀꯥꯟꯗ ꯑꯌꯥꯛ ꯑꯔꯛꯄ ꯌꯥꯝ ꯄꯥꯝꯗꯦꯕ ꯑꯗꯣ ꯍꯣꯏ ꯑꯉꯥꯡꯕꯕꯨꯗꯤ ꯈꯔ ꯄꯥꯝꯃꯦꯀꯣ ꯍꯪꯒꯄꯥꯟꯁꯨ ꯄꯥꯝꯃꯦ ꯑꯁꯦꯡꯕ ꯍꯥꯏꯔꯗꯤ ꯍꯪꯒꯄꯥꯟ ꯌꯥꯝ ꯄꯥꯝꯃꯦ ꯑꯩꯒꯤꯀꯣ ꯑꯗꯨꯉꫭ ꯑꯏꯤꯡꯕ ꯃꯆꯨ ꯌꯥꯝ ꯊꯣꯛꯂꯛꯑꯦ ꯍꯥꯏꯕ ꯑꯁ ꯑꯩꯗꯤ ꯑꯪ ꯑ ꯍꯪꯒꯥꯜꯄꯥꯟꯗꯤ ꯐꯖꯅꯥ ꯄꯥꯝꯈ꯭ꯔꯦ꯫ ꯄꯥꯝꯕ ꯑꯃ
ꯅꯪ ꯍꯥꯟꯅꯗꯤ ꯀꯔꯤ
ꯍꯥꯏꯌꯨ ꯍꯥꯏꯌꯨ ꯍꯥꯟꯅ ꯀꯩꯗꯧꯔꯕ
ꯀꫭꯏꯕ ꯌꯥꯝ ꯆꯠꯂꯝꯕꯗꯣ ꯅꯪ ꯆꯝꯕ ꯀꯨꯏꯗ꯭ꯔꯀꯥꯟꯗꯀꯥꯟ ꯀꯩꯗꯧꯔꯦ ꯆꯠꯄꯒꯤ ꯄꯥꯂꯟꯗꯤ ꯂꯩꯇꯕ꯭ꯔꯣ
ꯅꯪ ꯍꯥꯏꯕꯤꯒꯦ ꯍꯥꯏꯔꯕꯥ
ꯍꯥꯏꯌꯣ
ꯑꯩ ꯈꯪꯅꯕ ꯅꯨꯄꯥꯗꯨꯅꯅꯦ ꯏꯕꯥꯅꯤꯖꯤ ꯌꯥꯝꯃꯅꯩꯌ‌ꯦ ꯋꯥꯉꯥꯡꯕꯁꯦ
ꯉꯔꯥꯡꯁꯨ ꯍꯥꯏꯔꯛꯏꯅꯦꯃꯤ ꯑꯩꯒꯤꯗꯨꯗ ꯃꯥ
ꯑꯩ ꯋꯥ ꯉꯥꯡꯕ ꯌꯥꯝ ꯃꯥꯟꯅꯩ ꯑꯩꯅ ꯀꯩꯗ ꯃꯥꯟꯅꯒꯦ ꯍꯥꯏꯕ ꯑꯗꯨꯒ ꯌꯥꯝ ꯃꯥꯟꯅꯈ꯭ꯔꯦ ꯌꯥꯝ ꯀꯃꯥꯏꯅꯕꯨ ꯂꯣꯏꯅꯕꯅꯣ ꯈꯪꯗꯦ ꯌꯥꯝ ꯃꯥꯟꯅꯕ ꯃꯥꯟꯅꯕ ꯇꯤꯟꯅꯔꯝꯃꯤꯅ‌ꯦ ꯑꯦꯗ ꯍꯒꯣ
ꯃꯥꯅꯁꯨ ꯍꯥꯏꯔꯛꯏꯅꯦ ꯍꯥꯏꯕ
ꯀꯃꯥꯏꯅ
ꯈꯪꯗꯦ ꯏꯕꯥꯥꯅꯤꯗꯣ ꯌꯥꯝ ꯃꯥꯟꯅꯩꯏꯌ‌ꯦ ꯋꯥ ꯉꯥꯡꯕ ꯈꯣꯠꯄꯥ
ꯑꯩꯒꯗ ꯀꯩꯅ ꯃꯥꯁ
ꯀꯔꯝ ꯀꯥꯟ ꯍꯥꯏꯔꯛꯏꯅꯣ
ꯑꯁ ꯃꯥꯗꯤ ꯍꯥꯟꯅꯗꯩ ꯑꯗꯨꯝ ꯍꯥꯏꯔ ꯂꯩꯕꯅꯦ ꯑꯩꯅ ꯋꯥꯊꯤ ꯋꯥꯊꯤ ꯇꯧꯒꯅꯣ ꯇꯧꯔꯥ ꯑꯩꯅ ꯈꯤꯇꯪ ꯑꯥ ꯎꯝ ꯁꯨꯝ ꯁꯨꯃꯥꯏꯅ ꯁꯨꯃꯥꯏꯅ ꯉꯁꯤ ꯉꯁꯤ ꯅꯠꯇꯦ ꯁꯨꯃꯥꯏꯅ ꯏꯕꯥꯅꯤ ꯋꯥꯔꯤꯒꯨꯝꯕ ꯁꯥꯟꯅꯕꯩ ꯃꯇꯥꯡꯗꯒꯨꯝꯕ ꯍꯥꯏꯕ ꯌꯥꯎꯋꯦꯕꯀꯣ ꯍꯥꯏꯗꯤ ꯁꯨꯃꯥꯏꯅ ꯇꯧꯕ ꯃꯥꯜꯂꯦ ꯀꯥꯏꯅ ꯇꯧꯔꯒ ꯁꯨꯝ ꯉꯥꯡꯅꯕꯗꯣ ꯑꯗꯨꯗꯨꯒ ꯃꯥꯅ ꯑꯁ ꯃꯥꯅꯤꯕꯁꯦ ꯃꯥꯥꯟꯅ ꯌꯥꯅꯥꯕꯅꯤꯍ‌ꯦ ꯋꯥꯉꯥꯡ ꯈꯨꯃꯥꯟꯅꯥ ꯑꯃꯥ ꯑꯗꯩꯗꯤ ꯈꯪꯗꯦ ꯌꯥꯝ ꯃꯥꯟꯅꯩ ꯍꯥꯏ ꯑꯩꯁꯨ ꯀꯗꯥꯏꯗ ꯃꯥꯟꯅꯕꯅꯣꯁꯨ ꯈꯪꯗꯦ ꯑꯩꯅꯥ ꯀꯔꯤꯗ ꯃꯥꯟꯅꯕꯅꯣ ꯍꯥꯏꯔꯒ ꯈꯪꯕ꯭ꯔꯥ ꯌꯥꯝ ꯃꯥꯟꯅꯩ ꯌꯥꯝ ꯃꯥꯟꯅꯩ ꯅꯕꯥꯅꯤ ꯀꯃꯥꯏꯅ ꯇꯤꯟꯅꯔꯛꯄꯅꯣ ꯈꯪꯗꯦ ꯑꯩꯅ ꯏꯁ ꯅꯦꯇꯥ ꯁꯔꯤ ꯏꯕꯥꯅꯤ ꯑꯥ ꯀꯃꯥꯏꯅ ꯀꯔꯝ ꯀꯥꯟ ꯃꯥꯥꯕꯅꯤ ꯇꯤꯟꯅꯕꯗꯨ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
ꯑꯩ ꯉꯝꯗꯦꯕ ꯑꯁꯦꯡꯕꯒꯤ ꯏꯃꯥꯟꯅꯕꯤ ꯑꯃꯁꯨꯅꯦ ꯏꯃꯥꯟꯅꯕꯤ ꯑꯃꯁꯨꯅꯦ ꯑꯩꯉꯣꯟꯗ ꯇꯧꯔꯒꯅꯦ ꯃꯥꯅ ꯑꯩꯅ ꯑꯃꯔꯛ ꯁꯣꯏꯅꯤ ꯃꯥꯅ ꯑꯍꯨꯝꯂꯛ ꯁꯣꯏꯔꯛꯀꯅꯤ ꯈꯪꯕ꯭ꯔꯥ ꯅꯪ ꯌꯥꯝ ꯉꯝꯃꯦ ꯑꯁꯦꯡꯕ ꯍꯥꯏꯔꯗꯤ
ꯊꯥꯡ